ꯀꯩꯗꯧꯕ ꯑꯉꯥꯡꯁꯤꯡ ꯇꯥꯏꯌꯦ ꯇꯥꯏꯌꯦ
ꯀꯩ ꯏꯟꯖꯥꯡ
ꯀꯤꯇꯥ ꯑꯦ ꯑꯦ ꯑꯦ ꯑꯦ ꯑꯦ ꯁꯤ ꯋꯥꯔꯤꯖꯦ ꯌꯥꯗꯦ ꯑꯩ ꯇꯦꯁ ꯑꯃ ꯊꯥꯗꯦ ꯆꯅꯤ ꯊꯥ ꯊꯥꯕꯅꯦ ꯑꯗꯨꯗꯨꯒ ꯑꯃꯗꯤ ꯎꯏꯕꯗ ꯃꯇꯝ ꯍꯦꯟ ꯂꯩꯔꯃꯦ ꯍꯥꯏꯕ
ꯑꯣ ꯀꯩ ꯏꯟꯖꯥꯡ ꯆꯥꯏꯅꯣ
ꯎꯝ ꯁꯧꯒ꯭ꯔꯤ
ꯁꯧꯒ꯭ꯔꯤ ꯁꯧꯒ꯭ꯔꯤ ꯍꯥꯎꯕ꯭ꯔꯣ
ꯎꯄꯥꯏ ꯂꯩꯇꯦ ꯃꯇꯝꯅꯤꯅ ꯅꯪꯕꯨꯗꯤ ꯆꯥꯕ ꯍꯩꯔꯝꯃꯣꯢꯅꯦ
ꯍꯩꯇꯦ ꯑꯩꯗꯤ ꯍꯪꯒꯥꯥꯝ ꯈꯇꯅꯦ
ꯄꯥꯢꯔꯝꯃꯨꯀꯣ ꯄꯥꯢꯔꯝꯃꯨ ꯑꯥ ꯊꯥꯎ ꯍꯥꯏꯕꯥ ꯑꯁ ꯑꯈꯣꯢꯗꯤ ꯌꯦꯟ ꯅꯣꯢꯗꯩꯗꯤ ꯁꯧꯒ꯭ꯔꯤꯗꯒꯤ ꯈꯔ ꯍꯥꯎꯋꯦ ꯃꯤꯅꯤꯠ ꯑꯝ ꯄꯥꯏꯑꯣꯀꯣ ꯂꯩꯔꯦꯅꯥ ꯅꯣꯏ ꯕꯥꯢ ꯌꯥꯔꯕꯣ ꯇꯥꯕ꯭ꯔꯥ ꯇꯥꯕ꯭ꯔꯣ ꯇꯥꯕ꯭ꯔꯣ ꯇꯥꯕ꯭ꯔꯣ
ꯑꯥ ꯑꯁ ꯋꯥꯏꯌꯦ
ꯋꯥꯇꯔ ꯕꯦꯛ ꯃꯨꯛ ꯊꯥꯡꯀꯠꯂꯤ ꯇꯥꯔꯕꯣ
ꯍꯥ ꯍꯥ
ꯈꯣꯕꯥꯏ ꯑꯃꯨꯛ ꯇꯧ ꯒ ꯈꯣꯕꯥꯏ ꯋꯥꯇꯔ ꯕꯦꯛ ꯊꯥꯡꯀꯠꯂꯣꯅ ꯑꯁ
ꯋꯥꯠ
ꯁꯤꯒꯨꯝꯕꯒꯥꯁꯦ ꯅꯥꯕꯤꯔꯛꯇꯕꯤꯅ ꯈꯜꯂꯅꯤ
ꯋꯥꯇꯔ ꯕꯦꯛ ꯍꯥꯏ ꯈꯣꯡ ꯑꯣꯝꯕꯩꯔꯥꯕ
ꯍꯣꯏ ꯏꯪꯊꯝ ꯆꯜꯂꯦꯌꯦ ꯑꯃꯨ ꯃꯨꯛ ꯁ ꯑꯩꯅ ꯁꯥꯔ ꯀꯥꯟꯁꯤꯗ ꯍꯥꯏꯕ
ꯕꯦꯔꯥꯅꯤꯅꯦ
ꯅꯦ ꯑꯗꯨꯝ ꯂꯣꯛꯇꯨꯁꯨ ꯈꯨꯕ ꯌꯥꯎꯋꯤ ꯈꯨꯗꯕ ꯌꯥꯎꯋꯤ ꯌꯦ ꯑꯗꯣ ꯑꯈꯣꯏꯒ ꯑꯃꯨꯛꯇꯤ ꯂꯧꯅꯗꯤ ꯂꯧꯅꯔꯔꯣꯏ ꯍꯥꯏꯕ ꯑꯗꯨ ꯑꯁꯤꯁꯦ ꯕꯦꯠ ꯑꯣꯏꯕꯅꯤ ꯍꯥꯏꯕ
ꯎꯝ
ꯁꯤꯔꯤꯟꯁ ꯄꯨꯨꯟꯕ ꯅꯠꯇ꯭ꯔꯗꯤ ꯑꯇꯩꯗꯤ ꯂꯧꯅꯅꯤꯡꯉꯥꯏꯗꯣ ꯑꯣꯏꯗꯦ ꯍꯥꯏꯕ ꯁꯣꯔ ꯀꯩꯀꯥꯗꯩꯗꯤ ꯑꯗꯩꯗꯤ ꯀꯩꯅꯣ ꯂꯣꯏ ꯁꯨꯔꯦꯕꯥ ꯑꯦꯁꯃꯥꯗꯨꯁꯨ ꯆꯥꯛꯇꯤ ꯆꯥꯌꯦ ꯀꯩꯅꯣ ꯆꯥꯏ ꯑ ꯑꯆꯝꯕ ꯉꯥꯛꯇꯅ ꯃꯨꯛ ꯃꯣꯡꯀꯨꯝꯕ ꯃꯨꯛꯁꯣꯔꯤꯒꯨꯝꯕ ꯑꯗꯨ ꯉꯥꯛꯇ ꯗꯩ ꯌꯦꯔꯨꯝꯁꯤꯁꯨ ꯍꯥꯏꯗꯤ ꯑꯁꯤꯒꯤ ꯍꯤꯗꯥꯛ ꯃꯌꯥꯝ ꯊꯥꯔꯛꯄꯗꯣ ꯀꯟꯕ
ꯑ ꯀꯩꯅꯣꯒꯤ ꯌꯨꯝꯗ ꯗꯥꯏꯔꯦꯛ ꯀꯣꯛꯆꯕꯗꯣ ꯑꯣꯏꯔꯗꯤ ꯌꯥꯕ
ꯎꯝ ꯑꯗꯨ ꯅꯠꯇꯦ ꯑꯃ ꯀꯩꯅꯣꯗ ꯑꯣꯏꯅ ꯉꯣ ꯑꯃ ꯑꯉꯥꯡꯕꯗꯣ
ꯑꯗꯨ ꯅꯠꯇꯦ ꯑꯗꯨ
ꯑꯥ ꯑꯗꯨꯗꯣꯑꯣꯏꯅ ꯂꯩꯌꯦꯕ ꯑ ꯃꯩꯇꯩ ꯌꯦꯟꯒꯤꯗꯣ ꯑꯗꯨ ꯗꯨꯑꯣꯏꯅ ꯂꯩꯌꯦꯕꯀꯣ ꯑꯗꯨꯒ ꯑꯗꯨ ꯍꯦ ꯎꯝ ꯑꯗꯨꯁꯨ ꯑꯃꯨꯛ ꯃꯃꯨꯠꯇꯣ ꯆꯥꯔꯒ ꯁꯨꯒꯔ ꯗꯤ ꯑꯗꯨꯝ ꯀꯟꯇ꯭ꯔꯣꯜꯗ ꯂꯩꯔꯦ ꯍꯥꯏꯗꯤ ꯑꯆꯝ ꯃꯥꯟꯗ ꯆꯥꯔꯕꯅꯤ ꯑꯗꯩꯗꯤ
ꯑꯩꯈꯣꯏ ꯃꯥꯁꯨ ꯍꯟꯇꯛꯅꯦ ꯆꯥꯛ ꯆꯥ ꯇꯣ ꯃꯇꯨꯡꯗ ꯐꯥꯏꯚ ꯍꯟꯗ꯭ꯔꯦꯗ ꯍꯦꯜꯂꯤꯅꯦ ꯃꯤ
ꯑꯁ ꯐꯥꯏꯚ ꯍꯟ꯭ꯔꯦꯠꯗꯤ ꯀꯩꯅꯣꯍꯦ
ꯑꯗꯨꯗꯒꯤ ꯕꯤꯄꯤ ꯂꯣꯒ ꯑꯣꯏꯔꯕꯅꯤꯅ
ꯗ ꯑꯁꯤꯒꯤ ꯑꯀꯟꯕ ꯃꯌꯥꯝ ꯊꯥꯔꯛꯄꯒꯤ ꯑꯃꯨꯛ ꯂꯪꯁꯇꯨꯁꯨ ꯏꯟꯐꯦꯛꯁꯟ ꯊꯣꯛꯑꯦꯗꯅ ꯆꯥꯕꯗ ꯑꯗꯩ ꯑꯩꯅ ꯑꯊꯨꯛ ꯗꯥꯏꯠꯇꯣ ꯀꯟꯇ꯭ꯔꯣꯜ ꯇꯧꯑꯣ ꯅ ꯗꯥꯏꯠ ꯑꯃꯨꯛ ꯀꯟꯇ꯭ꯔꯣꯜ ꯇꯧ ꯔꯦ ꯑ ꯄꯣꯏꯇ꯭ꯔꯤꯟ ꯄꯥꯎꯗꯔꯗꯒꯤ ꯀꯃꯦ ꯑꯆꯥꯄꯣꯠꯁꯤꯁꯨ ꯃꯌꯥꯝ ꯆꯥꯕꯩ ꯑꯆꯥꯄꯣꯠꯁꯤꯁꯨ ꯃꯈꯜ ꯃꯈꯜ ꯃꯈꯜ ꯂꯩꯕ ꯍꯥꯏꯗꯤ ꯅꯦꯇ꯭ꯔꯤ ꯆꯣꯏꯁ ꯅ ꯅ꯭ꯌꯨꯇ꯭ꯔꯤꯁꯣꯏꯁꯀꯨꯝꯕ ꯑꯗꯩ ꯌꯨꯅꯤꯕꯤꯛꯇꯁꯨ ꯃꯥ ꯑꯥꯜꯃꯟꯁ ꯀꯩꯀꯥ ꯌꯥꯎꯕꯗꯣ ꯈꯔ ꯗꯤ ꯆꯥ ꯌꯥꯗ꯭ꯔꯦ ꯑꯗ ꯀꯣꯔꯟꯐ꯭ꯂꯦꯛꯁꯅ ꯌꯦꯔꯨꯝꯒ ꯀꯣꯟ ꯐ꯭ꯂꯦꯁ ꯀ ꯑꯅꯤꯁꯦ
ꯑꯣꯠꯁꯇꯤ
ꯑꯣꯠꯁꯁꯨ ꯆꯥꯏ ꯑꯗ ꯃꯥꯅꯃꯨꯛ ꯀꯩꯅꯣ ꯇꯧꯗꯕ ꯑꯣꯠꯁꯇꯣ ꯄ꯭ꯂꯦꯟꯗꯣ ꯅꯠꯇꯗꯤ ꯌꯥꯗꯕ ꯄꯥꯝꯃꯤ ꯑꯗꯨꯝ ꯆꯥꯏ ꯑꯗꯨꯗꯨꯃꯗꯤ ꯑꯗꯨꯒ ꯄ꯭ꯂꯦꯟꯗꯨ ꯅꯠꯇꯗꯤ ꯑꯃꯨꯛ ꯌꯥꯗꯦꯕ ꯑꯗꯨ ꯃꯌꯥꯝ ꯌꯥꯎꯏꯗ ꯀꯥꯏ ꯀꯥꯏꯗꯒꯤ ꯈꯜꯂꯦ ꯑꯁꯤꯒꯨꯝꯕꯁꯤ ꯅꯥꯕꯤꯔꯛꯇꯕ ꯈꯜꯂ ꯕꯤꯄꯤꯒꯨꯝꯕꯁꯤꯅ ꯑꯃꯨꯛ ꯈꯔ ꯐꯔꯦꯕ ꯑꯁꯤꯒ ꯍꯥꯏꯅ ꯎꯔꯗꯤ ꯎ ꯑꯁꯨꯃꯥꯏꯒ ꯆꯍꯤ ꯑꯃꯒ ꯂꯩꯔꯗꯤ ꯐꯖꯅ ꯉꯧꯊꯣꯛꯑꯅꯤ ꯅꯨꯡꯁꯥ ꯊꯣꯛꯄꯁꯨ ꯌꯥꯗꯤ ꯌꯨꯝꯗ ꯑꯗꯨꯝ ꯍꯥꯏꯗꯤ ꯅꯨꯡꯁꯥꯁꯨ ꯊꯣꯛꯇ꯭ꯔꯦꯕ ꯋꯥꯔꯕꯅꯤꯅ ꯑꯗ ꯎꯝꯉꯥꯏꯅꯦ ꯁꯨꯃꯥꯏꯒ ꯑꯩꯕꯨꯛꯇ ꯍꯟꯗꯛꯀꯤ ꯋꯤꯛ ꯑꯅꯤꯔ ꯑꯅꯤ ꯇꯪꯈꯥꯏ ꯊꯣꯛꯇꯕꯁꯤꯕꯨꯕꯨꯛꯇ ꯐꯅꯌꯥꯝ ꯉꯧꯊꯣꯛꯑꯦ ꯅꯨꯃꯤꯠ ꯍꯞꯇꯥ ꯑꯅꯤꯒꯤꯅꯦ ꯑꯩꯅ ꯉꯁꯤ ꯏꫪꯨꯖꯁꯦ
ꯑꯃꯔꯣꯝꯗ ꯀꯥꯟꯅꯕ ꯑꯃꯔꯣꯝꯗ
ꯍꯣꯏ ꯋꯥ ꯄꯩꯁꯥꯗꯤ ꯐꯅꯌꯥꯝ ꯋꯥꯔꯦ ꯍꯥꯏꯗꯤ ꯑꯩꯈꯣꯠꯄꯥꯗꯤ ꯑꯩꯗꯣ ꯀꯩꯅꯣ ꯑꯗꯨꯃꯥꯏꯅ ꯇꯧꯋꯦ ꯈꯣꯠꯂꯦꯗꯣ ꯈꯪꯗꯦꯕ ꯍꯥꯏꯗꯔꯦ ꯑꯗꯨꯗꯨꯒꯤ ꯑꯗꯨꯀ ꯕꯥꯅꯦ ꯑꯩ ꯑꯗꯨꯝ ꯀꯧꯔꯅꯤ ꯑꯩꯅ ꯈꯨꯠꯁꯦ ꯌꯥꯗꯕꯅꯤꯅ ꯑꯝꯇ ꯇꯧꯗ꯭ꯔꯦꯅ ꯄꯨꯛ ꯅꯥꯏꯒ ꯑꯃꯗꯧ ꯑꯩꯒ ꯂ ꯀꯩꯅꯣ ꯍꯥꯏꯗꯤ ꯄꯨꯛ ꯅꯥꯏꯃꯥꯏꯅ ꯀꯣꯛ ꯆꯦꯛꯏ ꯈꯣꯠꯂꯤ ꯌꯥꯔꯣꯏ ꯊꯩꯗꯣꯛꯑ ꯂꯩꯕꯗꯣ ꯑꯗꯨꯝ ꯑꯗꯨ ꯅꯠꯇ꯭ꯔꯗꯤ ꯎꯄꯥꯏ ꯂꯩꯇꯕ ꯃꯥ ꯈꯪꯉꯗꯤ ꯑꯃꯨꯛ ꯄꯩꯁꯥꯒꯤ ꯈꯣꯠꯀꯤ ꯌꯥꯝ ꯋꯥ ꯍꯣꯏ ꯑꯗꯨꯗꯅ ꯍꯥꯏꯁꯨ ꯑꯗꯨꯝ ꯑꯩꯁꯨ ꯑꯩꯈꯃꯥꯅꯁꯨ ꯍꯥꯏꯔꯝꯗ꯭ꯔꯦꯕ ꯑꯗꯨꯝ ꯑꯍꯤꯡ ꯈꯨꯗꯛꯇꯨꯗ ꯄꯨꯊꯔꯦꯅ ꯑꯗꯨꯝ ꯍꯥꯏꯗꯤ ꯅꯨꯡꯗꯥꯡ ꯅꯨꯡꯗꯥꯡꯗ ꯄꯨꯊꯔꯦ ꯑꯗꯨꯒ ꯑꯍꯤꯡ ꯑꯍꯤꯡ ꯑꯃꯗꯔꯥ ꯑꯗꯨꯃꯥꯏꯅ ꯍꯜꯂꯛꯄꯅꯦ ꯎ ꯐꯠꯇꯦꯅ ꯑꯗꯨ ꯑꯗꯨ ꯅꯨꯃꯤꯠꯇ ꯅꯣꯡ ꯑ ꯅꯣꯡꯃ ꯄꯥꯟꯕ ꯇꯥꯕ꯭ꯔꯥ ꯑꯗꯨꯃꯥꯏꯅ ꯑꯣꯏꯕꯅꯦ ꯑꯗꯨꯒꯤ ꯑꯇꯦꯛꯄ ꯇꯧꯔꯔꯕ ꯃꯣꯏꯗꯣ
ꯑꯗꯨꯏ ꯋꯥꯔꯤꯗꯣ ꯀꯩꯅꯣ ꯆꯠꯄ ꯅꯨꯃꯤꯠꯇ ꯁꯥꯟꯅꯁꯦ ꯑꯁ ꯄꯨꯔꯥ ꯂꯥꯟꯖꯥꯎ ꯑꯃꯅꯤ
ꯎ ꯑꯩꯁꯨ ꯈꯪꯗꯦꯕ ꯑꯩꯗꯤꯅꯦ ꯑꯝꯇ ꯍꯦꯛ ꯅꯤꯡꯁꯤꯡꯗꯕ
ꯍꯥꯏꯗꯤ ꯑꯁ ꯃꯤ ꯃ ꯃꯤꯁꯦ ꯍꯦꯛꯇ ꯄꯟꯒ ꯇꯕ ꯑꯦꯖꯇꯣ
ꯑꯪ
ꯍꯥꯏꯗꯤ ꯑꯩꯈꯣꯏꯒꯤ ꯀꯩꯅꯣꯗ ꯋꯥꯔꯤ ꯁꯥꯟꯅꯗꯕꯁꯨ ꯀꯨꯏꯔꯦꯗꯅ ꯑꯩꯈꯣꯏꯗꯤ
ꯍꯣꯏ
ꯃꯥ ꯌꯥꯎꯁꯤꯜ ꯂꯝꯃꯤꯁꯦ ꯀꯃꯥꯏꯅꯗꯣ ꯈꯪꯕ꯭ꯔꯥ
ꯑꯩꯁꯨ ꯈꯪꯗꯦ ꯑꯗꯨꯅꯤ ꯑꯩꯅ ꯅꯣꯏꯗ ꯇꯧꯗꯕꯩ ꯃꯉꯣꯟꯗ ꯑꯗꯨꯝ ꯇꯧ ꯂꯩꯛꯔꯝꯃꯦ ꯑꯩ ꯀꯥꯔꯤ ꯍꯣꯏ ꯏꯪ ꯈ꯭ꯟꯂ ꯋꯥꯔꯤꯁꯨ ꯁꯨꯡꯁꯥꯟ ꯁꯥꯟꯅꯗꯦ ꯀꯨꯏꯑꯕ ꯀꯥꯏꯗꯒꯤ ꯃꯥꯅ ꯀꯗꯥꯏꯗꯅꯣꯏ ꯑꯈꯣꯏ ꯃꯥꯅ ꯍꯥꯏꯔꯛꯄ ꯀꯔꯤꯅꯣ ꯁꯤꯅꯤ ꯑꯗꯦ ꯏꯁ꯭ꯀꯨꯜꯒꯤ ꯀꯩꯅ ꯁꯨꯃꯨꯛ ꯊꯦꯡꯅꯩ ꯍꯥꯏ ꯑꯩꯅ ꯀꯔꯝ ꯀꯥꯟꯗ ꯊꯡꯅꯒꯁꯤ ꯑꯩꯁꯦ ꯁꯨꯡ ꯀ ꯈꯪꯗ꯭ꯔꯕ
ꯑꯗ ꯅꯪꯗꯣ ꯅꯪꯅ ꯃꯤꯡꯁꯟ ꯌꯦꯡꯒꯦ ꯀꯥꯏꯁꯨ ꯌꯥꯝ ꯍꯥꯏꯌꯦ
ꯍꯣꯏ ꯍꯣꯏ ꯍꯣꯏ ꯑꯗꯣ ꯑꯩꯅ ꯍꯥꯏꯕ ꯑꯩꯁꯦ ꯑꯗꯨ ꯑꯃ ꯍꯥꯎ ꯍꯌꯦ ꯅꯤꯡꯁꯤꯡꯗꯦ ꯍꯥꯏ ꯑꯩꯅ ꯅꯤꯡꯁꯤꯡꯉꯁꯦ ꯍꯥꯏꯅ ꯑꯩꯈꯣꯏ ꯕꯥꯁꯦ ꯅꯥꯏ ꯀꯥꯎꯔꯕꯅꯦꯕ ꯑꯩꯅ ꯑꯈꯕꯥ ꯑꯈꯕꯥꯅ ꯑꯈꯣꯕꯥꯅꯥꯏ ꯈꯣꯠꯂꯦ ꯑꯗꯨꯃꯥꯏꯅ ꯇꯧꯏ ꯀ ꯍꯥꯏꯅꯛꯗꯅ ꯍꯥꯏꯔꯒ ꯑꯗꯨꯃꯥꯏꯅ ꯍꯥꯏꯔꯛꯄꯗꯅꯦ ꯅꯤꯡꯁꯤꯉꯦꯕ ꯑꯩ ꯀꯩꯅꯣꯁꯤꯅꯦ ꯑꯩ ꯉꯥꯏꯍꯥꯛꯇꯪ ꯑꯗꯨꯕꯨ ꯀꯃꯥꯏꯅ ꯂꯩꯔꯃꯤꯅꯣ ꯁꯤꯅꯦꯕ ꯍꯥꯏꯅ ꯈꯜꯂꯤꯁꯤꯕ꯭ꯔꯥ ꯑꯩꯗ ꯗꯔꯁꯁꯨ ꯍꯣꯡꯗꯣꯛ ꯑꯝꯕꯒꯤ ꯀꯔꯤꯅꯣ ꯑꯩ ꯀꯗꯥꯏ ꯆꯠꯂꯨꯒꯁꯤ ꯅ ꯈꯜꯂꯤꯁꯤ
ꯍꯧꯖꯤꯛꯇꯕꯩ ꯈꯥꯔ ꯅꯣꯛꯑ ꯋꯥꯅꯤ ꯑꯁ
ꯉꯥꯟꯊꯣꯏ ꯍꯥꯏꯗꯤ ꯀꯥꯏꯗꯩ ꯎꯝ ꯁꯨꯛꯈꯪꯁꯨ ꯈꯪꯗꯦ ꯌꯥꯝꯠꯇ ꯃꯤꯁꯤꯡꯖꯅꯦ ꯍꯧꯖꯤꯛꯀꯤ ꯏꯃꯥꯟꯅꯕꯤꯅ ꯁ꯭ꯀꯨꯜꯒꯤ ꯍꯥꯏꯕꯗꯣ ꯑꯗꯨꯁꯨ ꯑꯗꯨꯅ ꯍꯪꯉꯦꯌꯦ ꯑꯗꯨꯒꯅꯦ ꯑꯩꯁꯦ ꯃꯥ ꯊꯦꯡꯅꯩꯌꯦꯁꯦ ꯁꯨꯡꯅꯤꯡ ꯅꯤꯡꯁꯤꯡꯗꯔꯕ ꯑꯗꯩ ꯑꯩꯅ ꯍꯣꯁꯄꯤꯇꯥꯜ ꯂꯩꯀꯥꯟꯗꯁꯨ ꯐꯣꯟ ꯇꯧꯔꯛꯑꯦ ꯍꯥꯏꯕ ꯈꯪꯕ꯭ꯔꯥ ꯍꯣꯟꯇꯩꯔꯛꯄꯁꯤꯗ ꯀꯅꯥꯅꯣ ꯍꯥꯏꯔꯒ ꯑꯩꯆꯦ ꯑꯗꯨꯝꯗꯤ ꯈꯨꯝꯕ ꯋꯥꯔꯤ ꯁꯨ ꯁꯥꯟꯅꯕꯗꯨ ꯀꯅꯥꯅꯣ ꯍꯪꯉꯀꯥꯟꯗ ꯈꯪꯗꯦ ꯍꯥꯏꯔꯒ ꯑꯗꯨꯝ ꯂꯩꯕꯗꯣ ꯅꯤꯡꯖꯪꯕ ꯍꯥꯕꯨ ꯑꯩꯅ ꯍꯧꯒꯠꯂꯛꯑꯒ ꯚꯗꯇ ꯂꯩꯔꯝꯃꯒ ꯀꯞꯄꯒ ꯑꯩꯈꯣꯏ ꯃꯥꯒ ꯑꯗꯨ ꯑꯅꯥ ꯍꯧꯕꯩ ꯅꯤꯡꯖꯪꯗꯕꯩꯅꯦ ꯌꯨꯝ ꯂꯩꯊꯣꯛꯈꯤꯁꯤꯅꯦ ꯌꯨꯝ ꯀꯃꯥꯏ ꯅꯤꯡꯖꯪꯅ ꯑꯇꯪꯅꯤ ꯑꯩ ꯀꯃꯥꯏ ꯊꯧꯒ ꯌꯨꯝ ꯂꯩꯈꯤꯕꯁꯤ ꯌꯨꯝꯗ ꯇꯣꯛꯄꯁꯤꯕꯨ ꯍꯦ ꯅꯤꯡꯖꯪꯗꯕ ꯉꯔꯥꯡ ꯀꯃꯥꯏꯗꯩꯅꯣ ꯁꯨꯈꯪꯍꯦ ꯈꯪꯗꯦ
ꯅꯣꯏ ꯌꯨꯝ ꯀꯦꯃꯦꯔꯥ ꯊꯦꯠꯄ꯭ꯔꯥ
ꯊꯦꯠꯇꯦ
ꯑꯗꯨ ꯊꯦꯠꯂꯗꯤ ꯖꯨꯨꯝꯗ ꯀꯩꯅꯣ ꯇꯧꯁꯤꯜꯂꯒ ꯌꯦꯡ ꯌꯥꯕ
ꯑꯧ ꯑꯗꯨ ꯑꯣꯢꯔꯦ ꯑꯥ ꯃꯣꯏꯗꯁꯨ ꯍꯥꯏꯒꯦ ꯅꯤꯡꯖꯪꯉꯨꯔꯅꯣ ꯅꯤꯖꯪꯂꯒ ꯑꯃꯨꯛ ꯀꯩꯅꯣ ꯇꯧꯗꯣꯢ ꯁꯔꯨꯛꯄꯨꯗꯤ ꯅꯤꯡꯖꯪꯉꯨꯔꯅꯨꯅ ꯍꯥꯏꯕ
ꯑꯩꯈꯣꯏꯗꯤ ꯑꯗꯨ ꯑꯗꯨꯏ ꯋꯥꯈꯜꯗꯨ ꯁꯨ ꯈꯟ ꯈꯟꯗꯕꯤꯗ ꯑꯩꯈꯣꯏ ꯈꯜꯂꯤꯁꯤꯅꯅꯦ ꯀꯩꯅꯣ ꯑꯅꯤ ꯆꯦꯟꯈ꯭ꯔꯖꯥꯔ
ꯅꯣꯏ ꯆꯦꯒꯖꯦ ꯄꯨꯔꯥ ꯑ ꯀꯩꯅꯣ ꯋꯥꯍꯪꯒꯁꯦ ꯄꯨꯔꯥ ꯀꯩꯅꯣꯝ ꯇꯧꯅ ꯍꯪꯉꯛꯄꯗꯣ ꯑꯩꯉꯣꯟꯗ ꯕꯨꯗꯤ ꯀꯣꯜ ꯇꯧꯔꯛ
ꯅꯝꯕꯔ ꯂꯩ ꯇꯕꯩꯅꯦ ꯃꯣꯏ ꯒꯤꯗꯣ ꯑꯗꯨꯒꯤꯅꯦ ꯍꯥꯏꯃꯅꯦ ꯑꯗꯨꯅ
ꯀꯤꯕꯣꯏ ꯂꯥꯛꯄꯣꯏ ꯑꯅꯤꯗꯨꯁꯨꯅꯦ ꯑꯁ
ꯑ
ꯍꯧꯖꯤꯛꯇꯕꯨ ꯅꯣꯛꯑꯕ ꯋꯥꯅꯤꯀꯣ ꯑꯗꯨꯀꯥꯟꯗꯨꯗꯗꯤ ꯍꯦꯛꯇ ꯑꯁ
ꯑꯩꯁꯦ ꯏꯁ ꯎꯝ ꯅꯣꯏꯅ ꯒ꯭ꯔꯨꯞꯇ ꯇꯧꯔꯝꯕꯗꯣ ꯑꯩꯩꯅ ꯅꯤꯖꯪ ꯀꯥꯔꯤꯅꯣ ꯇꯧꯔꯤꯁꯦ ꯑꯩꯁꯦ ꯅꯣꯢꯅ ꯇꯤ ꯁꯥ ꯍꯪꯕ ꯃꯌꯥꯝꯗꯣ ꯀꯩꯅꯣ ꯑꯗꯨ ꯃꯌꯥꯝꯗꯣꯅꯤꯡꯖꯪ ꯍꯣꯠꯅꯕꯗ ꯑꯩꯁꯦ ꯀꯩꯅꯣꯌꯦ ꯑꯩꯁꯨ ꯃꯔꯣꯜ ꯈꯪꯗ꯭ꯔꯦꯕ ꯑꯩ
ꯍꯧꯖꯤꯛꯇꯤ ꯀꯩꯝ ꯇꯧꯗ꯭ꯔꯥꯕ ꯅꯠꯇ꯭ꯔꯣ
ꯇꯧꯍꯧꯗ꯭ꯔꯦ ꯀꯣ ꯑꯗꯨ ꯃꯣꯏꯅ ꯍꯪꯕꯗꯗꯤ ꯑꯃꯥꯏꯅ ꯗꯣꯛꯇꯔꯗ ꯍꯪꯉꯦꯕ ꯑꯩ ꯑꯗꯨꯃꯥꯏꯅ ꯌꯥꯗꯦ ꯈꯣꯠꯇꯦ ꯍꯥꯏꯕ ꯑꯗꯥ ꯑꯃꯥꯏꯅ ꯍꯥꯏꯗꯤ ꯑ ꯑꯦꯛꯁꯤꯗꯦꯟ ꯊꯣꯛꯄ ꯈꯣꯠꯄꯁꯦ ꯇꯦꯝꯄꯔꯔꯤ ꯑꯦꯝꯅꯤꯁꯤꯌꯥ ꯑꯃꯥꯏꯅ ꯂꯩ ꯍꯥꯏꯕ ꯈꯪꯕ꯭ꯔꯥ ꯑꯗꯨꯒꯤ ꯑꯗꯨꯒꯤ ꯇꯦꯝꯄꯔꯦꯔꯤꯒꯤ ꯍꯧꯖꯤꯛꯀꯤ ꯑꯗꯨꯅ ꯃꯦꯇꯣꯄꯅꯤ ꯃꯥ ꯄꯨꯔꯥꯀꯥꯎꯒꯤꯕꯩꯅꯦꯃꯥꯢꯗꯣ ꯃꯥ ꯍꯥꯏꯔꯤ ꯍꯧꯖꯤꯛ ꯍꯣ ꯍꯣ ꯇꯧꯔꯦ ꯇꯧꯔꯦ ꯑꯗꯩꯗꯤ ꯈꯣꯡ ꯈꯨꯠ ꯀꯩꯀꯥꯁꯦ ꯂꯣꯏ ꯁꯣꯛꯄ꯭ꯔꯥ ꯈꯣꯠꯄ꯭ꯔꯥ ꯑꯁ
ꯅꯨꯡꯗꯥꯡꯗꯅ ꯍꯦꯟꯅ ꯆꯤꯛꯄꯅꯦ
ꯍꯣꯏ ꯑꯁ ꯅꯨꯡꯗꯥꯡ ꯇꯨꯝꯃꯝꯗꯥꯏꯁꯦ ꯑꯗꯨꯁꯨ ꯑꯇꯩ ꯃꯇꯝꯗ ꯅꯠꯇꯕ ꯇꯨꯝꯃꯝꯗꯥꯏ ꯑꯗꯩꯗꯤ ꯌꯥꯁꯦ ꯀꯥꯊꯣꯛꯄꯁꯨ ꯌꯥꯗꯥ ꯑꯗꯩꯗꯤ